ꯍꯜꯂꯣ ꯑꯣ ꯇꯥꯏ ꯇꯥꯏ ꯫
ꯎꯝ ꯀꯩꯀꯩ ꯇꯧꯔꯝꯃꯤꯒꯦ ꯫
ꯆꯥꯛ ꯆꯥꯕ ꯇꯣꯞꯇ ꯉꯥꯏꯔꯤ ꯚꯥꯏ ꯫
ꯀꯔꯤ ꯑꯦꯟꯖꯥꯡ ꯆꯁꯜꯂꯕ ꯫
ꯑꯩꯖꯦ ꯁꯨꯝ ꯀꯩꯅꯣ ꯆꯥꯁꯟꯒ꯭ꯔꯦ ꯫ ꯀꯥꯡꯁꯣꯏ ꯇꯧꯁꯜꯂꯦ ꯉꯁꯤꯗꯤ ꯉꯁꯥꯏ ꯊꯥꯎ ꯆꯥꯥꯁꯟꯕꯅꯤꯅ ꯫ ꯀꯥꯡꯁꯣꯏ ꯇꯧꯔꯖꯦꯅꯥ ꯉꯁꯤꯗꯤ ꯍꯣꯏ ꯫
ꯌꯦꯟꯗꯗꯤ ꯅꯪ ꯀꯩꯅꯣꯗꯣ ꯆꯥꯔꯕ ꯇꯔꯀꯤꯗꯣ ꯫
ꯇꯔꯀꯤꯖꯦ ꯚꯥꯏ ꯆꯥꯗꯤ ꯆꯥꯔꯦ ꯑꯥ ꯀꯩꯅꯣ ꯀꯨꯏꯔꯦ ꯑꯗꯣ ꯍꯗꯤ ꯍꯟꯗꯛ ꯆꯥꯕ ꯅꯠꯇꯦ ꯀꯨꯏꯔꯦ ꯆꯥꯕ ꯫
ꯇꯔꯀꯤꯔ ꯅꯥ ꯃꯨꯛ ꯑꯥ ꯅꯪ ꯌꯥꯎꯕ꯭ꯔꯥ ꯈꯪꯗꯦꯅꯦ ꯫ ꯇꯔꯀꯤ ꯑꯃ ꯅꯨꯡꯗꯥꯡꯗ ꯆꯥꯒꯨꯝ ꯇꯧꯗꯥꯏꯅꯦ ꯌꯥꯎꯗ꯭ꯔꯣ ꯌꯥꯎꯛꯇꯕ꯭ꯔꯥ ꯫
ꯑꯩ ꯑꯩ ꯌꯥꯎꯗꯕ ꯃꯥꯜꯂꯦ ꯑꯗꯨꯗꯤ ꯫
ꯇꯔꯀꯤ ꯊꯤ ꯍꯥꯎꯕꯅꯦꯕꯨ ꯑꯃꯨꯈꯇꯪ ꯆꯥꯒ꯭ꯔꯦꯕ ꯊꯤ ꯍꯥꯎꯋꯦꯕ ꯇꯔꯀꯤꯖꯦ ꯫ ꯍꯦꯛ ꯃꯁꯛꯇꯨ ꯌꯦꯡꯕꯗꯗꯤ ꯍꯪꯒꯣꯏꯗꯅ ꯍꯥꯏꯐꯦꯠ ꯫
ꯁꯦꯝ ꯁꯦꯝꯊꯣꯛꯈ꯭ꯔꯀꯥꯟꯗ ꯆꯞ ꯃꯥꯟꯅꯕꯟ ꯗꯦꯍ‌ꯦ
ꯎꯝ ꯫ ꯑꯗꯨ ꯍꯥꯏꯔꯒ ꯍꯧꯖꯤꯛ ꯑꯗꯨ ꯀꯩꯅꯣꯒꯤꯗꯣ ꯑꯩꯅ ꯍꯥꯏꯕꯗꯣ ꯃꯊꯛꯇ ꯆꯥꯁꯦ ꯍꯥꯏꯕꯗꯣ ꯫
ꯌꯥꯏꯌꯦ ꯫
ꯑꯗꯩꯗꯨꯗ ꯀꯩꯅꯣ ꯇꯧꯕꯖꯦ ꯖ꯭ꯍꯥꯜ ꯃꯨꯔꯤꯅ ꯈꯪꯕ꯭ꯔꯥ ꯖꯥꯜ ꯃꯨꯔꯤ ꯫
ꯃꯨꯔꯤ ꯀꯩꯅꯣꯗꯨꯔ ꯍꯥꯏꯖꯦ ꯀꯕꯣꯛꯇꯨꯔꫭ ꯍꯥꯏꯖꯦ ꯫
ꯑꯥ ꯃꯨꯔꯤ ꯀꯕꯣꯛꯇꯣ ꯑꯩ ꯇꯣꯜꯂꯛꯑ ꯑꯃ ꯁꯦꯝꯒꯦꯕꯀꯣ ꯊꯥꯎ ꯍꯥꯞ ꯄꯅꯤ ꯑꯗꯒꯤꯗꯤ ꯇꯤꯜꯂꯧ ꯍꯥꯞꯄꯅꯤ ꯃꯣꯔꯣꯛ ꯑꯇꯦꯛꯄ ꯍꯥꯞꯄꯅꯤ ꯑꯗꯨꯗꯩꯗꯤ ꯑꯗꯨꯃꯥꯏꯅ ꯈꯔ ꯍꯥꯞꯄꯦꯕ ꯁꯂꯥꯒꯤ ꯈꯔ ꯈꯔ ꯑꯗꯨꯒ ꯁꯦꯝꯕ ꯑꯗꯨꯒꯤ ꯑꯁ ꯊꯤ ꯍꯥꯎꯕꯅꯤ ꯉꯣ ꯑꯗꯨꯗꯤ ꯈꯪꯉꯦꯕ ꯫ ꯃꯔꯤꯕ ꯀꯥꯟꯗ ꯅꯨꯡꯉꯥꯏꯅꯤꯕ ꯫
ꯌꯥꯏ ꯌꯥꯏ ꯇꯧꯁꯟꯖꯤ ꯌꯥꯏ ꯀꯩꯗꯧꯔꯒꯦ ꯫
ꯅꯪ ꯂꯥꯋꯎꯇꯤ ꯊꯥꯗꯦꯀꯣ ꯫
ꯊꯥꯏꯌꯦ ꯀꯩꯁꯨ ꯀꯥꯏ ꯗꯦ ꯫
ꯍꯣꯏ ꯍꯣꯏ ꯅꯣꯡ ꯏꯆꯤꯡꯒꯤ ꯐꯤꯕꯝ ꯀꯝꯗꯧꯔꯤꯕ ꯑꯗꯨꯗꯗꯤ
ꯑꯆꯥ ꯑꯆꯥ ꯑꯗꯨꯅꯤꯗ ꯑꯗꯨ ꯚꯥꯏ ꯅꯪ ꯀꯔꯝ ꯀꯥꯟꯗ ꯊꯣꯛꯂꯛꯀꯦ ꯈꯜꯂꯤꯒꯦ
ꯎ ꯑꯩ ꯖꯨꯂꯥꯏ ꯑꯩꯈꯣꯏ ꯁ꯭ꯋꯥꯏꯒꯤ ꯀꯩꯅꯣ ꯃꯥꯒꯤ ꯀꯩꯅꯣꯒꯤ ꯍꯣꯁꯄꯤꯇꯥꯜꯒꯤ ꯊꯕꯛꯇꯣ ꯑꯗꯣ ꯖꯨꯂꯥꯏ ꯂꯣꯏꯔꯛꯄ ꯁ꯭ꯋꯥꯏꯗꯗꯤ ꯂꯣꯏꯔꯅꯤꯕ ꯖꯨꯂꯥꯏ ꯂꯣꯏꯔꯛꯄ ꯂꯣꯏꯕ ꯍꯥꯏꯁꯦ ꯃꯣꯏꯒꯤ ꯂꯣꯏꯔꯛꯄꯒꯤ ꯃꯄꯨꯟ ꯂꯩꯕꯗꯣ ꯄꯨꯂꯞꯂꯣꯡ ꯂꯣꯏꯁꯤꯜꯂꯀꯥꯟꯗ ꯑꯥꯒꯁꯀꯤ ꯐꯥꯔꯁꯠ ꯋꯤꯛꯇꯗꯤ ꯁꯣꯏꯔꯔꯣꯏ ꯊꯣꯛꯂꯛꯑꯅꯤ ꯑꯥꯁꯀꯤ
ꯑꯣꯀꯦ ꯑꯣꯀꯦ ꯑꯗꯨꯗꯩꯗꯤ ꯆꯠꯂꯔꫭꯏꯕ ꯅꯠꯇ꯭ꯔꯥ
ꯆꯪꯉꯔꯣꯏ ꯂꯣꯏꯔꯦ ꯑꯗꯨꯗꯒꯤꯗꯤ ꯆꯪꯁꯨ ꯆꯪꯉꯣꯏꯗꯑꯣ ꯁꯤꯗ ꯂꯩꯕꯁꯤ ꯑꯗꯨꯝ ꯊꯣꯛꯂꯛꯑꯅꯤ ꯊ ꯃꯔꯝꯂꯩꯇ‌ꯦꯕ ꯆꯪꯅꯕ
ꯑꯦꯏ ꯌꯥꯏ ꯊꯂ ꯍꯥ ꯇꯀ ꯖꯤꯝꯖꯨ ꯐꯖꯅꯥ ꯁꯅꯥ ꯁꯜꯂꯨꯁꯦ
ꯅꯪ ꯑꯩꯉꯣꯟꯗ ꯖꯤꯝꯒꯤ ꯚꯤꯗꯤꯑꯣ ꯊꯥꯔꯛꯑꯣ ꯍꯥꯏꯔꯒꯥ
ꯑꯣ ꯑꯩ ꯊꯥꯔꯛꯀꯦ ꯑꯩ ꯊꯥꯔꯛꯀꯦ
ꯐꯣꯟ ꯐꯣꯟ ꯊꯝꯈꯔꯀꯥꯟꯗ ꯑꯣꯏꯅ ꯎꯝ ꯑꯇꯩ ꯑꯇꯣꯞ ꯑꯇꯣꯞꯄ ꯀꯟꯅ ꯆꯠꯅꯤꯡꯒꯦ ꯑꯇꯣꯞꯄꯗꯤ ꯀꯅꯥꯝ ꯆꯠꯅꯤꯡꯗꯦ ꯍꯥꯏꯕ꯭ꯔꯣ
ꯖꯤꯝꯂꫭ
ꯎꯝ
ꯈꯥꯒꯦꯝꯕ ꯆꯠꯀꯅꯤꯅ ꯍꯥꯏꯕꯅꯤꯅꯦ
ꯑꯣ ꯃꯥꯁꯨ ꯑꯩꯈꯣꯏꯅ ꯆꯠꯀꯅꯤ ꯍꯥꯏꯕ ꯃꯐꯝꯗꯨ ꯆꯠꯀꯅꯤ ꯍꯥꯏꯔꯕ ꯃꯥꯗꯤ ꯃꯥ ꯃꯥꯗꯤ ꯑꯇꯣꯞꯄ ꯃꯐꯝꯁꯤ ꯁꯥꯟꯅꯒꯨꯝ ꯇꯧꯗꯏꯅꯦ ꯍꯥꯟꯅ
ꯁꯥꯟꯅꯔꯝꯃꯦ ꯑꯗꯣ ꯑꯩꯗꯤ ꯆꯠꯇꯦꯗꯅꯀꯣ ꯑꯗꯨꯗ ꯑꯗꯨꯅ ꯃꯥꯗꯣ ꯃꯊꯪ ꯁꯥꯟꯅꯕ ꯇꯜꯂꯦꯅ ꯇꯧꯊꯣꯛꯈ꯭ꯔꯕꯅꯦꯕ
ꯑꯗ ꯖꯤꯝꯗ ꯆꯥꯝꯃꯉꯥꯗꯪ ꯈꯊꯔ ꯁꯥꯟꯅꯕꯗꯨꯅꯗꯤ ꯗꯥꯏ ꯍꯨꯟꯕ ꯍꯥꯏꯕ ꯑꯃꯁꯨ ꯂꯥꯛꯄ ꯄꯨꯅꯤꯅ ꯀꯣ ꯖꯝꯤꯒꯤꯗꯨꯗꯪ ꯍꯨꯟꯈꯤꯕꯗ ꯑꯗꯨꯝ ꯄꯩꯁꯥꯗꯣ ꯑꯥ ꯌꯧꯔꯅꯤꯕ ꯄꯩꯁꯥ ꯊꯥꯡ ꯇꯥꯔꯒꯗꯤ ꯑꯗꯨꯅ
ꯂꯤꯁꯤꯡ ꯑꯃ ꯆꯥꯝꯃꯉꯥ ꯂꯤꯁꯤꯡ ꯑꯃ ꯆꯥꯝꯃꯉꯥ ꯍꯨꯝꯟꯀꯠꯂꯒꯗꯤ ꯑꯩꯈꯣꯏ ꯀꯥꯏ ꯇꯣꯂꯣꯞ ꯆꯥꯕꯁꯨ ꯅꯠꯇꯦ
ꯎꯝ
ꯀꯔꯣꯞꯀ ꯆꯥꯎꯅ ꯆꯥꯔꯀꯥꯟꯗ ꯌꯥꯕ ꯋꯥꯅꯤ
ꯄ꯭ꯔꯣꯇꯤꯟꯒꯤ ꯄꯥꯎꯗꯔꯁꯦ ꯀꯔꯝꯕꯅ ꯐꯔꯤ ꯍꯧꯖꯤꯛꯀꯥꯟꯁꯤ ꯍꯥꯟꯅꯒꯤ ꯑꯩꯈꯣꯏꯅ ꯃꯔꯛ ꯑꯃ ꯆꯥꯔꯝꯕꯗꯨꯕꯨ ꯃꯃꯤꯡ ꯀꯥꯎꯈꯔꯤꯅꯦ ꯑꯗꯨ ꯐꯗꯤ ꯐꯕꯅꯦꯕ ꯍꯣꯏ ꯍꯣꯏ
ꯍꯣꯏ ꯍꯣꯏ ꯑꯦ ꯍꯣꯏ ꯏꯕꯥꯅꯤ ꯆꯥꯎꯥꯛꯣ ꯑꯗꯨ ꯃꯁꯜ ꯦꯁꯇꯤ ꯃꯁꯜ ꯔꯦꯁ ꯑꯗꯨꯝ ꯁꯦꯟꯅꯔꯒ ꯅ ꯑꯝꯗ ꯁꯥꯟꯟꯅꯅꯔ ꯑꯗꯨꯗꯤ ꯑꯃ ꯃꯁꯂꯦꯁ ꯃꯇꯨꯡꯗ ꯏꯕꯥꯅꯤꯅ ꯑꯃ ꯆꯥꯎꯥꯕꯗꯣ ꯈꯪꯕ ꯀꯩꯅꯅ ꯑ ꯑ ꯄꯣ ꯀꯌꯥꯝ ꯀꯥꯗꯥꯗꯗ ꯍꯂꯁ ꯏꯁ ꯀꯦꯝꯅꯦꯕꯗꯣ ꯇꯧꯕꯣꯏꯗꯣ ꯑꯣꯐꯔ ꯀꯥꯏꯅ ꯐꯤꯐꯇꯤ ꯄꯔꯁꯦꯟ ꯑꯣꯐꯔ ꯀꯥꯏꯁꯤꯠꯂꯒ
ꯑꯗꯨ ꯃꯣꯏꯒꯤ ꯀꯩꯅꯣ ꯇꯧ ꯀꯩꯅꯣ ꯇꯧꯔꯛꯄꯁꯨ ꯍꯥꯏꯗꯤ ꯃꯣꯏꯗꯨꯗꯤ ꯑꯃꯨꯛ ꯑꯣꯖꯥ ꯀꯩꯀꯥ ꯅꯥꯏꯗ꯭ꯔꯁꯨ ꯌꯥꯔꯦ ꯀꯩꯅꯣ ꯑꯩꯈꯣꯏꯛ ꯍꯥꯟꯅꯗꯩ ꯂꯣꯡ ꯁꯤ ꯁꯤ ꯇꯧꯅꯤ ꯈꯪꯉꯝꯅꯀꯣ
ꯍꯣꯏ ꯑꯣꯖꯥꯒꯤ ꯃꯊꯧ ꯇꯥꯗ꯭ꯔꯦꯗ ꯑꯩꯈꯣꯏ ꯑꯗꯨꯝ ꯍꯧꯖꯤꯛ ꯑꯩꯈꯣꯏꯅ ꯕꯣ ꯆꯥꯎꯕ ꯌꯥꯔꯔꯦ ꯍꯧꯖꯤꯛꯇꯤ
ꯑꯣꯏ ꯑꯗꯣ ꯃꯣꯏꯒꯤ ꯁꯥꯟꯅꯕꯒꯤ ꯃꯇꯝꯗꯤ ꯈꯥꯏꯗꯣꯛꯄ꯭ꯔꯣ ꯀꯃꯥꯏꯅ ꯇꯧꯒꯦ
ꯈꯥꯏꯗꯣꯛꯄ ꯍꯥꯏꯁꯦ ꯑꯩꯈꯣꯏꯅ ꯈꯥꯏꯗꯣꯛꯆꯒꯗꯕꯅꯤꯗ ꯑꯌꯨꯛꯇ ꯑꯌꯨꯛꯇ ꯇꯧꯁꯤꯒꯦꯅ ꯑꯌꯨꯛꯅ ꯐꯩ ꯅꯠꯇ꯭ꯔꯒ ꯅꯨꯡꯗꯥꯡ ꯅꯨꯡꯗꯥꯡ ꯊꯦꯛꯑꯀꯥꯟ ꯁꯥꯟꯅꯕ ꯑꯃ
ꯑꯌꯨꯛ ꯍꯥꯏꯁꯤꯗꯤ ꯍꯣꯏ ꯑꯌꯨꯛꯁꯦ ꯌꯥꯕꯗꯤ ꯌꯥꯏꯕꯨ ꯑꯗꯨꯝ ꯊꯕꯛ ꯀꯩꯀꯥ ꯂꯩꯁꯜꯂꯛꯄꯁꯨ ꯌꯥꯎꯋꯤꯗꯅ ꯑ ꯑꯌꯨꯛ ꯍꯣꯏ ꯑꯌꯨꯛ ꯁꯥꯟꯅꯈꯤꯕ ꯑꯗꯨꯝ ꯐꯕꯨꯗꯤ ꯐꯩꯗ ꯑꯌꯨꯛꯇꯗꯤ ꯊꯕꯛꯇꯤ ꯄꯥꯛꯇꯤ ꯂꯩꯔꯣꯏ ꯑꯗꯨꯗꯣ ꯅꯨꯡꯗꯥꯡꯗꯅꯗꯤꯉ ꯅꯨꯡꯉꯥꯏꯕ ꯇꯨꯝꯕꯗ ꯅꯨꯡꯉꯥꯏꯗꯅ ꯅꯨꯡꯗꯥꯡ ꯌꯨꯝꯒ ꯁꯥꯟꯅꯔꯨꯔꯀꯥꯟꯗ ꯏꯔꯨ ꯂꯨꯊꯣꯛꯑꯒ ꯇꯨꯝꯕ ꯅꯨꯡꯉꯥꯏꯗꯅ
ꯍꯣꯏ ꯑꯗꯒꯤꯗꯤꯅꯦ ꯑꯩꯅ ꯑꯃꯨꯛ ꯑꯌꯨꯛꯀꯤ ꯁꯥꯟꯅꯕ ꯀꯥꯟꯗ ꯅꯨꯡꯉꯥꯏꯇ꯭ꯔꯤꯁꯦ ꯑꯌꯨꯛꯇ ꯁꯥꯟꯅꯧꯔꯒꯅꯦ ꯏꯁꯥꯁꯦ ꯂꯔꯣꯏꯕꯤ ꯇꯟꯊꯕꯩ ꯇꯥꯏꯞ ꯇꯧꯋꯦꯕꯀꯣ ꯍꯥꯏꯗꯤ ꯋꯥꯊꯣꯛꯎꯔꯝꯅꯕ ꯍꯣꯏ ꯑꯗꯨꯅ ꯊꯕꯛ ꯏꯪꯈꯥꯡ ꯑꯝꯇ ꯄꯥꯡꯊꯣꯛ ꯉꯝꯗꯕꯒꯤ ꯇꯥꯏꯞꯇ ꯑꯃꯃꯨꯛ ꯂꯥꯛꯑꯦꯕ ꯖꯤꯝꯒ ꯋꯥꯟ ꯁꯥꯟꯋꯥꯔꯗꯤ ꯑꯗꯨꯅ ꯅꯨꯡꯗꯥꯡ ꯇꯨꯝꯃꯝꯗꯥꯏꯁꯤꯗ ꯄꯦꯟꯉꯦ ꯑꯩ ꯁꯥꯟꯅ ꯊꯣꯛꯣꯏꯑꯗꯅ ꯑꯗꯨꯒ ꯇꯞ ꯇ ꯇꯨꯝꯊꯣꯛꯈꯤꯕ
ꯑꯗꯣ ꯀꯩꯅꯣꯗꯤ ꯑꯃꯃ ꯑꯇꯣꯞ ꯑꯇꯣꯞꯄ ꯕꯤꯖꯤꯅꯦꯁꯁꯦ ꯑꯩꯈꯣꯏꯒꯤ ꯊꯕꯛꯁꯦ ꯀꯩꯅꯣ ꯇꯧꯕꯗꯤ ꯌꯦꯟꯒꯨꯝꯕ ꯂꯣꯏꯕ ꯈꯣꯠꯄ ꯑꯇꯣꯞꯄ ꯈꯤꯇꯪ ꯇꯥꯟꯅꯕ ꯌꯥꯕ ꯂꯩꯗꯅ ꯄꯩꯁꯥ ꯌꯦꯟꯒꯨꯝꯕꯗꯤ ꯑꯃꯨꯛ ꯄꯩꯁꯥ ꯌꯥꯝ ꯆꯪꯒꯗꯧꯕ ꯃꯥꯜꯂꯦꯕꯀꯣ
ꯆꯪꯒꯅꯤ
ꯅꯪꯒꯤ ꯌꯦꯟꯒꯤ ꯃꯀꯣꯟꯗꯨꯗꯪ ꯁꯥꯕꯗ ꯑꯗꯨꯝ ꯂꯨꯄꯥ ꯑꯗꯨꯝ ꯌꯥꯝꯗ꯭ꯔ ꯑꯗꯨꯝ ꯂꯤꯁꯤꯡ ꯌꯥꯡꯈꯩ ꯍꯨꯝꯐꯨꯗꯤ ꯑꯗꯨꯝ ꯇꯥꯏ ꯍꯥꯏꯌꯦꯕ ꯐꯖꯅ ꯐꯥꯎꯟꯗꯦꯁꯟ ꯍꯥꯞꯈ꯭ꯔꯗꯤ ꯑꯥ ꯌꯧꯔꯅꯤ
ꯑꯣꯝ ꯑꯩꯅ ꯑꯩꯅ ꯈꯜꯂꯤꯁꯤꯅ ꯚꯥꯏ ꯏꯟꯚꯥꯏꯃ ꯅꯅꯤꯌꯨ ꯌꯔꯒꯤ ꯍꯧꯖꯤꯛꯁꯦ ꯆꯞ ꯆꯥꯔꯕꯅꯦꯕ ꯉꯥꯅꯨꯁꯦ ꯌꯦꯟ ꯅꯠꯇꯦꯀꯣ ꯉꯥꯅꯨꯁꯦ ꯉꯥꯅꯨꯁꯦ ꯑꯩꯈꯣꯏꯒꯤ ꯑꯃ ꯌꯣꯟꯕꯗ ꯂꯨꯄꯥ ꯂꯤꯁꯤꯡ ꯑꯃꯗꯒꯤ ꯇꯥꯔꯣꯏꯕ ꯑꯝꯇ ꯂꯤꯁꯤꯡ ꯑꯃ ꯆꯅꯤ ꯂꯤꯁꯤꯡ ꯑꯃ ꯆꯥꯝꯃꯉꯥ ꯂꯤꯁꯤꯡ ꯉꯥꯛꯇꯅꯦꯕ ꯆꯠꯇꯣꯏꯁꯦ ꯂꯤꯁꯤꯡ ꯑꯃ ꯆꯅꯤ ꯄꯥꯔꯁꯤꯅꯦ ꯌꯥꯔꯦꯅꯦ ꯑꯗꯣ ꯉꯥꯅꯨ ꯆꯥꯃꯇꯪ ꯂ ꯑꯣꯏꯔꯛꯄꯗ ꯂꯨꯄꯥ ꯂꯥꯛ ꯍꯦꯟꯅꯅꯦꯕ ꯆꯣꯡꯊꯣꯔꯛꯀꯗꯣꯏꯁꯦ ꯅꯠꯇ꯭ꯔꯥ
ꯍ ꯃꯥꯅꯦ
ꯑꯗꯨ ꯑꯗꯨꯝ ꯆꯥꯃ ꯍꯥꯏꯁꯦ ꯑꯗꯨꯝ ꯂꯣꯏꯐꯝ ꯃꯇꯝꯗ ꯐꯖꯅ ꯂꯣꯏꯈꯤ ꯇꯥꯔꯗꯤ ꯀꯩꯁꯨ ꯋꯥꯕ ꯅꯠꯇꯦꯕ ꯑꯃꯔꯣꯝꯗ ꯍꯥꯏꯗꯤ ꯐꯝꯃꯩꯇꯥꯥꯗ ꯍꯥꯏꯗꯤ ꯑꯨ ꯆꯥꯃ ꯀꯥꯏꯁꯦ ꯀꯩꯁꯨ ꯅꯠꯇꯦꯕ
ꯑꯗꯨꯅꯦ ꯑꯩꯅ ꯍꯥꯏꯗꯣ ꯑꯣ ꯑꯗꯨꯝ ꯑꯗꯨꯃꯥꯏꯅ ꯑꯩꯈꯣꯏ ꯈꯔ ꯇꯧꯒꯗꯕ ꯈꯔ ꯈꯟꯅꯔꯤꯗꯅ
ꯎꯝ
ꯑꯩꯈꯣꯏ ꯑꯩꯈꯣꯏ ꯕꯥꯅꯤꯗꯪ ꯅꯠꯇ꯭ꯔꯒꯁꯨ ꯑꯇꯣꯞꯄ ꯃꯤ ꯑꯃ ꯀꯞꯆꯜꯂꯛꯑꯒꯁꯨ ꯄꯩꯁꯥꯗꯣ ꯈꯔ ꯈ ꯄꯨꯊꯣꯛꯅꯔ ꯀꯥꯟꯗꯨꯗ ꯃꯐꯝ ꯃꯐꯝꯒꯤ ꯑꯗꯨꯕꯨꯗꯤ ꯑꯩꯅ ꯍꯥꯏꯗꯣ ꯑꯩꯈꯣꯏ ꯃꯅꯤꯡꯒꯤꯗꯨꯗ ꯑꯗꯨꯝ ꯄꯪ ꯀꯣꯛꯊꯣꯛꯑꯒ ꯑꯗꯨꯝ ꯁꯦꯝꯖꯤꯟꯕ ꯌꯥꯅꯤꯕ ꯑꯗꯨꯒꯤꯗꯤ ꯑꯗꯨ ꯇꯧꯁꯦ ꯍꯥꯏꯔꯒꯗꯤ
ꯍꯣꯏ ꯑꯗꯨꯅꯦ
ꯉꯥꯅꯨ ꯍꯥꯏꯁꯤꯗꯤ ꯑꯩꯈꯣꯏꯅ ꯑꯃꯨꯛ ꯑ ꯃꯆꯤꯟꯖꯥꯛꯇꯣ ꯌꯥꯝꯅ ꯀꯥ ꯍꯦꯟꯅ ꯁꯦꯟꯅꯖꯁꯨ ꯌꯥꯏꯗꯅꯀꯣ ꯑꯗꯨꯗꯩ ꯑꯩꯈꯣꯏꯒꯤ ꯀꯔꯤꯕꯔꯤꯕ ꯑꯩꯈꯣꯏꯒꯤ ꯄꯨꯈ꯭ꯔꯤꯗꯒ ꯍꯧꯕ ꯀꯕꯣꯛꯀꯪ ꯃꯅꯥꯗꯤ ꯅꯠꯇꯕ ꯑꯃ ꯂꯩꯕꯗꯣ ꯈꯪꯕ꯭ꯔꯥ ꯑꯣ ꯍꯣ ꯍꯣ ꯑꯗꯨꯒꯤꯗꯣ ꯑꯗꯨꯗꯤ ꯌꯥꯝ ꯆꯥꯕꯅꯦꯕ ꯉꯉꯨꯗꯤ ꯑꯗꯨꯗꯤ ꯌꯥꯝ ꯌꯥꯝ ꯍꯧꯕꯅꯦꯕ ꯀꯩꯅꯣꯒꯤ ꯆꯔꯦꯟ ꯊꯣꯡꯒꯤ ꯍꯦꯛ ꯃꯈꯥꯒꯤꯗꯨꯗꯨꯗ ꯄꯔꯦꯡ ꯁꯥꯅ ꯍꯧꯋꯤꯗꯅ
ꯍꯣꯏ ꯍꯣꯏ ꯑꯗꯨꯝꯕ ꯌꯥꯝ ꯍꯧꯕ ꯃꯐꯝ ꯌꯥꯝ ꯂꯩꯗ
ꯑꯗꯨꯅꯦ ꯑꯗꯨꯅ ꯃꯆꯤꯟꯖꯥꯛ ꯀꯩꯀꯥ ꯑꯩꯗꯤ ꯀꯩꯁꯨ ꯊꯣꯏꯗꯣꯛꯇ꯭ꯔꯒꯁꯨ ꯂꯩꯗꯅ ꯃꯐꯝꯒꯤ ꯀꯥꯥꯁꯦꯝꯗꯨꯗꯅꯦꯕ ꯄꯩꯁꯥ ꯈꯔ ꯆꯪꯗꯣꯏꯁꯦ ꯄꯣꯠ ꯆꯩ ꯂꯩꯕ ꯉꯥꯅꯨ ꯂꯩꯕ ꯈꯣꯠꯄꯗ ꯑꯗꯥꯏꯗꯤꯅ ꯑꯗꯨꯕꯨ ꯍꯥꯏꯔꯣꯅꯦ ꯃꯄꯤ ꯑꯃ ꯂꯣꯏꯈꯤꯕ ꯍꯥꯏꯁꯤꯦ ꯃꯔꯨꯝ ꯀꯣꯛꯂꯛꯄꯗ ꯑꯗꯨꯝ ꯇꯔꯥꯅꯤꯊꯣꯏ ꯇꯔꯥꯍꯨꯝꯗꯣꯏ ꯑꯗꯨꯝ ꯀꯣꯛꯄꯅꯦꯕ
ꯍꯣꯏ
ꯑꯗꯨꯅꯤ ꯃꯆꯥꯗꯪ ꯌꯣꯜꯂꯒꯁꯨ ꯑꯗꯨꯝ ꯃꯆꯥ ꯌꯣꯟꯕ ꯍꯥꯏꯁꯦ ꯂꯨꯄꯥ ꯆꯥꯝꯃ ꯌꯥꯡꯈꯩꯗ ꯑꯗꯨꯝ ꯐꯕ ꯂꯧꯅꯕꯅꯦꯕ ꯃꯤꯈꯩꯁꯦ
ꯂꯧꯅꯤ ꯂꯧꯅꯤ ꯃꯥꯅ ꯚꯦꯂꯥꯏꯇꯤꯗꯤ ꯐꯖꯅ ꯄꯥꯝꯅꯕꯅꯤ ꯃꯤ
ꯑꯗꯨꯅ ꯑꯗꯨꯃꯥꯏꯅꯒꯨꯝꯕ ꯊꯕꯛꯇꯣ ꯈꯔ
ꯑꯗꯨꯅ ꯃꯇꯝꯁꯨ ꯂꯩꯗꯅ ꯍꯧꯖꯤꯛꯁꯦꯀꯣ ꯃꯇꯝ ꯂꯩꯌꯦꯕ ꯑꯩꯈꯣꯏꯒꯤ ꯕꯥꯏꯕꯟ ꯌꯔ ꯑꯗꯨꯁꯨ ꯍꯥꯏꯗꯤ ꯌꯣꯟꯕ ꯃꯇꯝꯁꯨ ꯈꯪꯗꯦꯕ ꯄꯣꯠꯇꯦꯅ ꯑꯗꯨꯝ ꯂꯣꯏ ꯄꯇꯦꯟ꯭ꯔꯅ ꯍꯧꯖꯤꯛ ꯌꯣꯟꯕ ꯃꯇꯝꯒꯤ ꯆꯞ ꯆꯥꯏꯕ ꯍꯧꯖꯤꯛꯇꯨꯗꯒꯤ ꯂꯣꯏꯈꯠꯂꯒ ꯑꯗꯨꯅꯤꯅꯦ ꯑꯗꯣ ꯑꯃꯨꯛꯇꯪ ꯅꯪ ꯊꯣꯛꯂꯛꯑꯒ ꯈꯟꯅꯔꯁꯨ ꯈꯟꯅꯁꯤ
ꯌꯥꯔ ꯌꯥꯏ ꯚꯕꯥꯏꯅꯤ ꯌꯥꯔꯗꯤ ꯍꯧꯖꯤꯛꯇꯤ ꯖꯨꯟ ꯅꯠꯇ꯭ꯔꯣ
ꯍꯧꯖꯤꯛꯁꯦ ꯑ ꯃꯥꯅꯦ ꯑꯥ ꯑ ꯍꯣ ꯍꯣꯏ ꯋꯥꯠꯂꯤ ꯊꯥ ꯇꯔꯨꯛ ꯇꯔꯦꯠ ꯍꯣꯏ ꯑꯗꯨꯨꯃꯥꯏꯅ ꯊꯥ ꯇꯔꯨꯛ ꯋꯥꯠꯂꯤ
ꯂꯦ ꯑꯗꯨꯗꯤ ꯆꯞ ꯆꯥꯔꯝꯃꯦ ꯌꯥꯎꯁꯪ ꯍꯣꯏ ꯚꯥꯏꯚ ꯌꯥꯎꯁꯪ ꯁꯪ ꯂ ꯂꯧ ꯂꯧꯅꯔꯤ ꯉꯥꯛꯇꯅꯤꯗ ꯑꯗꯨꯝ ꯀꯥꯟꯗꯀꯣ ꯃꯌꯥꯝ ꯍꯔꯥꯎ ꯀꯨꯝꯍꯩ ꯂꯥꯛꯄꯁꯤꯗ
ꯍꯣꯏ ꯑꯦ ꯐꯪꯒꯗ꯭ꯔꯤꯗꯨꯗꯤ ꯑꯩꯈꯣꯏꯅ ꯀꯣꯏꯊꯤꯡꯁꯤꯗꯗꯤ ꯎꯝ ꯉꯥꯅꯨ ꯂꯩꯕꯒꯤ ꯀꯩꯀꯥꯏ ꯀꯌꯥꯅꯣ ꯑꯩꯈꯣꯏꯅ ꯊꯤꯗꯣ ꯑꯗꯨꯅꯤꯗ ꯅꯅ ꯑꯝꯇꯪ ꯂꯣꯏꯕꯗꯤ ꯌꯥꯏꯍꯦ ꯑꯝꯛꯇꯪ ꯇ꯭ꯔꯥꯏ ꯇꯧꯕ ꯌꯥꯏ ꯁꯤꯒꯤ ꯊꯕꯛꯁꯦ
ꯌꯥꯏ ꯑꯗꯨꯅꯦ ꯑꯩꯈꯣꯏ ꯈꯔ ꯈꯟꯅꯔꯒ ꯍꯥꯏꯔꯤ ꯊꯕꯛ ꯊꯤꯔꯤꯅꯦ ꯑꯗꯨ ꯇꯧꯕ ꯂꯩꯁꯦ ꯑꯗꯨꯗꯤ ꯍꯣꯏ ꯊꯕꯛꯁꯨ ꯇꯧꯒꯗꯕꯅꯦ ꯑꯗꯨꯖꯁꯨ ꯑꯇꯣꯞꯄ ꯍꯥꯏꯗꯤ ꯑꯩꯈꯣꯏꯒꯤ ꯄꯩꯁꯥ ꯂꯥꯛꯐꯝ ꯑꯃꯨ ꯁꯤꯟꯅꯕ ꯇꯧꯒꯗꯧꯅꯦꯕ
ꯃꯥꯅꯤ ꯃꯥꯅꯤ ꯁꯤꯗ ꯃꯥꯏ ꯄꯥꯛꯈꯔꯦ ꯊꯕꯛ ꯗꯔꯀꯥꯔ ꯑꯣꯏꯗꯦꯗ ꯍꯥꯏꯗꯤ ꯐꯖꯅ ꯇꯈꯤꯕꯗꯀꯣ ꯊꯕ ꯇ ꯇꯥꯜꯂꯀꯗꯩ ꯁꯥꯥꯒ ꯁꯤꯗꯒ ꯇꯥꯜꯂꯛꯀꯗꯣꯏꯁꯤꯒꯗꯤ ꯌꯥꯝ ꯊꯤ ꯈꯦꯠꯅꯔꯛꯀꯅꯦꯕ
ꯎꯝ ꯀꯩꯅꯣꯒꯤꯗꯨꯁꯨ ꯌꯦꯟ ꯂꯣꯏꯕ ꯀꯥꯟꯗ ꯃꯥ ꯌꯦꯟ ꯆꯅꯤꯔ ꯀꯩꯅꯣꯝ ꯂꯣꯏ ꯍꯥꯏꯕꯅꯦꯕ
ꯑꯣ
ꯁꯕꯤꯟꯒꯤꯗꯣ
ꯑ
ꯃꯥ ꯍꯧꯖꯤꯛ ꯌꯣꯟꯕ ꯌꯥꯕꯒꯤ ꯃꯇꯥꯡ ꯂꯩꯔꯝꯃꯅꯤ ꯃꯥꯅ ꯑꯃꯨꯛ ꯕꯣꯏꯂꯔꯅꯤꯅ ꯕꯣꯏꯂꯔꯗꯤ ꯑꯃꯨꯛ ꯌꯥꯝ ꯀꯨꯏꯅ ꯀꯩꯅꯣ ꯊꯝꯗ꯭ꯔꯁꯨ ꯌꯥꯏꯗꯅ ꯑꯕꯠ ꯊꯥꯗꯣꯛꯅꯕꯅꯤꯅ ꯃꯔꯣꯟ ꯑꯃ ꯂꯣꯏꯔꯀꯥꯟꯗ ꯑꯃ ꯑꯃꯨꯛ ꯁꯨꯃꯥꯏꯅ ꯂꯧꯊꯕ
ꯃꯥ ꯃꯊꯜ ꯂꯣꯏꯔꯕ
ꯃꯥ ꯃꯊꯗ ꯂꯣꯏ ꯃꯥꯁꯦ ꯃꯥꯁꯨ ꯆꯥꯎꯔꯦ ꯍꯥꯏꯌꯦꯕ ꯌꯦꯟꯗꯣ
ꯆꯥꯎꯔꯦ ꯍꯥꯏꯕꯅꯤ ꯆꯥꯎꯍꯥꯟꯅ ꯉꯍꯥꯟ ꯎꯠꯂꯝꯃꯕꯅꯤꯅꯦ ꯑ ꯇꯨꯃꯤꯟ ꯇꯨꯃꯤꯟꯅ ꯅꯖꯥꯠꯅꯤꯅꯦ ꯃꯥ
ꯑꯇꯅꯤ ꯑꯗꯨꯗꯒꯤ ꯃꯔꯣꯟꯗ ꯑꯃꯨꯛ ꯌꯣ ꯂꯣꯏꯔꯀꯥꯟꯗ ꯃꯊꯥ ꯑꯃꯨꯛ ꯂꯧꯊꯔꯒ ꯄꯩꯁꯥ ꯄꯩꯁꯥ ꯇꯣꯡꯕꯗꯨꯅ ꯑꯃꯨꯛ ꯈꯥꯛꯆꯜꯍꯧꯔꯒ ꯃꯊꯪ ꯃꯊꯪ ꯃꯊꯪ ꯅꯥꯏꯅ ꯂꯧꯊꯒꯦ ꯍꯥꯏꯗꯅ
ꯌꯥꯏ ꯌꯥꯏ ꯌꯥꯏ
ꯊꯕꯛꯁꯦ ꯊꯤꯒꯗꯧꯅꯤꯅꯦ ꯑꯩꯈꯣꯏꯅ ꯊꯕꯛ ꯇꯧꯔꯤꯅꯤꯅ ꯑꯃꯗ ꯇꯅꯥ ꯂꯩꯗꯁꯨꯣꯏ
ꯍꯣꯏ ꯑꯗꯨꯅꯦ
ꯉꯁꯤ ꯀꯩ ꯅꯨꯃꯤꯠ ꯂꯩꯔꯤꯖꯥꯠꯅꯣ ꯃꯌꯥꯡꯈꯩꯁꯦ ꯕꯂꯒꯦ ꯌꯥꯝ ꯊꯥꯒꯦꯗ
ꯇꯥꯏ ꯇꯥꯏꯦ ꯑꯩ ꯑꯃꯨꯛ ꯇꯧꯔꯛꯀꯦꯅꯦ ꯚꯥꯏ
ꯃꯇꯝꯁꯦ ꯍꯣꯏ ꯍꯣꯏ ꯍꯣꯏ ꯐꯔꯦ ꯐꯔꯦ ꯊꯝꯃꯦ ꯊꯝꯃꯦ ꯑꯗꯨꯗꯤ ꯑꯥ ꯑꯥ